ꯇꯥꯏꯌꯦ ꯇꯥꯏꯌꯦ ꯀꯔꯤꯅꯣ ꯅꯪꯕꯨ ꯀꯔꯝꯕ ꯀꯩꯅꯣꯗꯣ ꯇꯧꯗꯣꯏꯅꯣ ꯍꯪꯉꯁꯨ ꯀꯔꯤꯝ ꯈꯨꯝꯃꯝꯗꯕꯤꯗ ꯁꯣ ꯇꯧ ꯂꯩꯃꯤꯗꯨꯕꯣ ꯁꯦꯔꯥꯟ ꯇꯨꯔꯥꯟ ꯌꯥꯝ ꯇꯧꯋꯕ ꯅꯪꯁꯦ ꯅꯪ ꯉꯁꯥꯏ ꯊꯥꯔꯛꯄ ꯅꯝꯕꯔꯗꯨꯗ ꯑꯗꯨꯝ ꯇꯧꯕꯅꯤꯅꯦ ꯀꯔꯝꯕ ꯅꯝꯕꯔꯅꯣ ꯀꯩꯅꯣꯅ ꯍꯪꯉꯝꯕꯅꯦ ꯑꯩꯅ ꯆꯥ ꯂꯣꯟꯒꯦ ꯇꯧꯔꯤ ꯆꯥ ꯂꯣꯟꯒꯤ ꯇꯧꯔꯤ ꯑꯩ ꯍꯧꯖꯤꯛ ꯆꯥ ꯂꯣꯜꯂꯅꯤ ꯑꯗꯨꯒ ꯊꯛꯑꯅꯤ ꯑꯗꯨꯒ ꯆꯥꯛ ꯉꯥꯏꯗꯣꯏꯅꯤ
ꯀꯔꯤ ꯆꯥꯡꯏꯅꯣ ꯆꯪꯉꯧꯔꯣ ꯆꯥꯉꯥꯡ ꯔꯣ ꯒ꯭ꯔꯤꯟ ꯇꯤꯔꯣ
ꯑꯩꯈꯣꯏ ꯆꯥꯉꯧ ꯊꯛꯇꯨꯗ ꯅꯨꯡꯗꯥꯡꯗꯗꯤ ꯆꯥꯛꯉꯧꯁꯤꯗꯤ ꯑꯌꯨꯛꯇ ꯈꯛꯇꯅꯦ ꯑꯇꯩꯗꯤ ꯆꯉꯥꯡ ꯉꯥꯛꯇꯅꯤ ꯆꯉꯥꯡ ꯌꯥꯝ ꯄꯥꯝꯃꯦ ꯑꯩꯗꯤ
ꯍꯣꯏ ꯆꯪꯉꯧꯁꯤꯀꯣ ꯃꯤ ꯈꯔꯗꯤ ꯂꯩꯌꯦꯕꯀꯣ ꯑ ꯊꯛꯎꯔꯒ ꯇꯨꯝꯗꯕꯒꯤ ꯄꯨꯛ ꯅꯨꯡꯉꯥꯏ
ꯅꯨꯡꯉꯥꯏꯇꯕ ꯑꯗꯒꯤ ꯀꯥꯕ ꯈꯣꯠꯄ ꯇꯧꯕꯁꯨ ꯂꯩꯛꯇ ꯌꯥꯝ ꯊꯥꯛꯆꯤꯟꯕ ꯌꯥꯗꯦꯕꯀꯣ ꯑꯩꯈꯣꯏ ꯏꯅꯥꯎꯄꯥꯗꯤ ꯃꯥꯗꯤ ꯂꯤ ꯇꯔꯗꯨꯗ ꯊꯛꯑꯦ ꯍꯥꯏꯕ ꯍꯣꯏ ꯑꯗꯨꯅꯦ꯫ ꯅꯍꯥꯟ ꯀꯩꯅꯣꯒꯤ ꯎ ꯂꯨꯍꯣꯡꯕ ꯅꯨꯃꯤꯠꯀꯤꯗꯁꯨ꯫ ꯃꯥꯗꯤ ꯕꯣꯇꯜꯗꯒ ꯍꯥꯜꯂꯒ꯫ ꯊꯛꯑꯦꯕ ꯌꯥꯝ ꯄꯦꯟꯅ ꯊꯛꯄꯗꯣ ꯑꯩꯒꯤꯕꯨꯗꯤ ꯑꯗꯨꯝꯕ ꯇꯨꯝꯕ ꯇꯨꯝꯗꯕꯒꯤꯕꯨꯗꯤ ꯊꯣꯏꯅ ꯀꯩꯁꯨ ꯂꯩꯇꯦꯗ ꯑꯗꯨꯝ ꯊꯛꯄꯁꯦ ꯆꯉꯥꯡꯅ ꯍꯦꯟꯅ ꯄꯥꯝꯖꯩꯕ ꯏꯁꯥꯒꯤ ꯑꯣꯏꯅ ꯑꯌꯨꯛꯇꯕꯨꯗꯤ ꯆꯥꯉꯧ ꯊꯛꯑꯦꯕꯀꯣ ꯑꯗꯨꯒ ꯑꯇꯩ ꯃꯇꯝꯗꯗꯤ ꯅꯨꯡꯗꯥꯡ ꯑꯣꯏꯒꯦꯔꯥ ꯅꯨꯡꯊꯤꯜ ꯑꯣꯏꯒꯦꯔꯥ ꯆꯉꯥꯡ꯫ ꯑꯗꯨꯅꯦꯕ ꯆꯥꯡ ꯑꯃ ꯈꯤꯇꯪ ꯍꯦꯟꯅ ꯄꯥꯝꯖꯕ ꯍꯥꯏꯇꯥꯔꯦ ꯑꯗꯨꯒꯤꯅꯤꯗ꯫
ꯍꯣꯏ ꯑꯩꯁꯨꯀꯣ ꯆꯉꯥꯡꯗꯤ ꯄꯥꯝꯕ ꯍꯦꯜꯂꯦꯕꯀꯣ ꯆꯥꯉꯣꯝꯒꯨꯝꯕꯁꯨ ꯑꯗꯨꯝ ꯈꯪꯗꯦ ꯍꯥꯎꯕꯨꯗꯤ ꯍꯥꯎꯋꯦꯗꯣ ꯌꯥꯝ ꯊꯛꯆꯤꯟꯕ ꯉꯝꯗꯦꯕꯀꯣ ꯃꯥꯒꯤ ꯍꯣꯏ ꯑꯗꯨꯝ ꯆꯨꯝꯅꯒꯤ ꯑꯩꯈꯣꯏꯒꯤ ꯍꯥꯐꯝꯗꯣ ꯍꯥꯞꯄꯗꯣ ꯗꯨꯀꯥꯟꯗ ꯌꯣꯟꯝꯕ ꯀꯧꯇꯥꯗꯃꯛ꯫
ꯈꯔꯗꯤ ꯑꯗꯨꯝ ꯌꯥꯔ ꯇꯥꯏꯞ ꯇꯧꯕꯗꯣ ꯑꯇꯣꯞꯄ ꯍꯦꯟꯅ ꯊꯛꯆꯤꯟꯅꯤꯡꯕ ꯈꯣꯠꯄ ꯐꯥꯎꯗꯦꯕ ꯑꯩꯈꯣꯏꯅꯥꯎꯄꯥꯗꯤ ꯑꯁ ꯃꯥꯅ ꯊꯛꯄ ꯆꯥ ꯃꯌꯥꯝꯁꯦ ꯑꯅꯤ ꯑꯅꯤ ꯊꯠꯄ ꯄꯦꯟꯕ ꯃꯣꯏꯗꯤ ꯑꯉꯥꯡꯁꯨ ꯑꯣꯏꯕꯒꯤ ꯌꯥꯝ ꯊꯛꯅꯤꯡꯕ ꯆꯥꯅꯤꯡꯕ ꯑꯣꯏꯕꯕꯗꯣ꯫ ꯑꯗꯨ ꯑꯗꯨ ꯍꯥꯏꯔꯒ ꯅꯍꯥꯟ ꯅꯪꯅ꯫ ꯁꯪꯒꯣꯝ ꯈꯣꯡꯕ ꯆꯥꯕꯗꯣ ꯑꯗꯨꯗꯣ ꯌꯥꯝ ꯌꯥꯝ ꯍꯥꯎꯋꯦ ꯍꯥꯏꯗꯅ ꯑꯗꯨ ꯃꯣꯏ ꯁꯦꯛꯇꯨꯁꯨ ꯌꯥꯝ ꯍꯥꯎꯋꯦ꯫
ꯍꯣꯏ꯫ ꯍꯣꯏ ꯃꯣꯏꯗꯤꯅꯦꯀꯣ ꯀꯩꯅꯣꯗ ꯊꯝꯕꯅꯤꯅ ꯏꯪꯍꯜꯂꯒ ꯊꯝꯕꯅꯤꯅꯀꯣ ꯈꯪꯗꯦ ꯍꯥꯏꯔꯗꯤ ꯌꯥꯝ ꯍꯥꯎꯕꯗꯣ ꯅꯨꯃꯤꯠ ꯇꯔ ꯑꯅꯤ ꯑꯍꯨꯝꯒ ꯊꯛꯅꯤꯡꯕꯗꯣ ꯑꯗꯨꯒꯤ ꯁꯨꯝ ꯊꯛꯅꯤꯡꯉ ꯂꯩꯈꯤꯕꯒꯤ ꯉꯁꯥꯏꯁꯨ ꯆꯥꯛ ꯆꯥꯁꯨ ꯐꯔꯛ ꯇꯥꯕꯒꯤ ꯃꯣꯏꯗ ꯆꯠꯂꯦꯕꯀꯣ ꯑꯗꯣ ꯑꯌꯨꯛꯀꯤ ꯍꯧꯕꯗ ꯑꯗꯨ꯫ ꯇꯥꯕꯗ ꯌꯥꯝ ꯅꯨꯡꯉꯥꯏꯕ꯫
ꯇꯥꯎꯕꯗ ꯌꯥꯝ ꯅꯨꯡꯉꯥꯏꯕꯒꯤ ꯇꯥꯏꯕꯛ ꯇꯧꯕ ꯑꯩꯒꯤ ꯆꯈꯥꯎ ꯋꯥꯁꯦ ꯏꯪ ꯏꯪꯕꯒꯤ ꯇꯥꯏꯕꯞ ꯇꯧꯔꯒ ꯌꯥꯝ ꯏꯪꯅ ꯇꯥꯈꯤꯕꯗꯣ ꯌꯥꯝ ꯅꯨꯃꯤꯠꯇꯨ ꯃꯣꯏ ꯌꯥꯝ ꯏꯪꯉꯒ ꯂꯩꯗꯧꯃꯅ ꯑꯃꯨꯛ ꯇꯧꯕꯒꯤꯀꯣ ꯉꯁꯥꯏꯗꯣ ꯊꯛꯑꯦ ꯑꯩ ꯀꯨꯏꯦ ꯅꯪꯒꯍꯟꯅ ꯊꯛꯃꯤꯟꯅꯔꯕ ꯃꯇꯨꯡꯗꯀꯣ ꯃꯔꯤꯔꯛ ꯃꯉꯥꯔꯨꯛ ꯁꯨꯔꯝꯃꯅꯤ꯫
ꯍꯟꯅ꯫
ꯊꯛꯄ ꯃꯥꯜꯂꯦ ꯑꯗꯨꯃꯥꯏ ꯇꯧꯔ ꯍ ꯑꯗꯨꯝ ꯍꯥꯏꯗꯤ ꯍꯧꯖꯤꯛꯀꯥꯟꯗꯤ ꯁꯥꯁꯨ꯫ ꯁꯥꯕꯅꯤꯅꯀꯣ ꯈꯤꯇꯪ ꯏꯪꯕ ꯀꯩꯅꯣꯝꯃ ꯑꯗꯨꯃꯥꯏꯅ ꯊꯛꯄꯁꯦ ꯌꯥꯝ ꯅꯨꯡꯉꯥꯏꯕꯅꯦꯕ ꯋꯥꯈꯜꯗꯣ ꯏꯪꯊꯣꯛꯑꯒ ꯀꯔꯤ ꯍꯥꯏꯅꯤ ꯌꯥꯝ ꯍꯥꯎꯕꯒꯤ ꯋꯥ ꯈꯛꯇ ꯅꯠꯇꯅ ꯏꯁꯥꯗꯁꯨ ꯌꯥꯝ ꯅꯨꯡꯉꯥꯏꯍꯟꯕꯗꯣ꯫ ꯑꯗꯨꯃꯥꯏꯅ ꯑꯣꯏꯕꯅꯦꯕ ꯍꯥꯎ ꯃꯍꯥꯎꯁꯨ ꯍꯦꯟꯒꯠꯂꯦꯗꯅꯀꯣ ꯁꯥꯔꯤꯀꯥꯟꯗ ꯑꯌꯪꯕ ꯊꯛꯄ ꯌꯥꯅꯤꯅ ꯑꯗꯨ ꯑꯗꯨꯃꯥꯏꯅ ꯑꯣꯏꯕꯅꯦ ꯑꯗꯨꯒꯤꯅꯦ ꯃꯍꯥꯎ꯫
ꯅ ꯑꯗꯨ ꯉꯥꯛꯀꯤ ꯅꯠꯇꯦꯕꯀꯣ ꯑꯩꯗꯤ ꯅꯤꯡꯊꯝ ꯊꯥꯗꯁꯨꯀꯣ ꯑꯗꯨꯝ ꯊꯑꯣꯏꯅ ꯏꯪꯍꯜꯂꯒ ꯑꯗꯨꯝ ꯑꯩꯈꯣꯏꯒꯤ꯫ ꯀꯩꯅꯣꯗ ꯌꯣꯟꯕ ꯂꯥꯛꯑꯦꯕꯀꯣ ꯌꯥꯝ ꯆꯥꯎꯕ ꯅꯠꯇꯦꯕ ꯑꯩꯈꯣꯏꯒꯤ ꯀꯣꯂꯦꯖꯇꯣ ꯑꯗꯨꯝ ꯌꯣꯟꯕ ꯂꯥꯛꯇꯣꯏꯅꯦꯕꯀꯣ ꯃꯣꯏ ꯅꯨꯄꯤ ꯑꯃꯅ ꯌꯣꯟꯕ ꯂꯥꯛꯑꯦꯕꯀꯣ꯫ ꯀꯣ ꯁꯅꯥꯅꯦ ꯑꯗꯒꯤ ꯁꯪꯒꯣꯝ ꯃꯐꯝ ꯑꯁꯦ ꯃꯣꯏ ꯁꯪꯒꯣꯝꯐꯝꯗꯗꯤ ꯆꯤꯅꯤ ꯍꯥꯞꯇ꯭ꯔꯁꯨ ꯀꯩ ꯍꯥꯏꯅꯤ ꯌꯥꯝ ꯊꯨꯝꯕꯗꯣ ꯑꯗꯨꯃꯥꯏꯅ ꯑꯣꯏꯌꯦ ꯌꯥꯝ ꯇꯥꯡꯉꯤ ꯇꯥꯡꯉꯦꯕ꯫
ꯇꯥꯡꯉꯤ ꯇꯥꯡꯉꯦꯕꯀꯣ ꯁꯟ ꯑꯁꯦꯡꯕꯗꯩ ꯆꯪꯉꯧ ꯑꯁꯦꯡꯕꯗꯩ ꯁꯨꯝꯕꯅꯗꯤ ꯍꯥꯏꯌꯦꯕꯀꯣ ꯑꯣ ꯌꯥꯝ ꯆꯥꯕ ꯀꯥꯟꯗ ꯌꯥꯝ ꯍꯥꯎꯕ ꯑꯣꯏꯕꯗꯣ꯫
ꯃꯥꯏꯗꯤ ꯃꯥꯏ ꯁꯪꯒꯣꯝ ꯁꯥꯟꯅꯛꯀꯅꯣ ꯑꯐꯐꯝꯕꯗꯤ ꯌꯥꯝ ꯍꯥꯎꯋꯦ ꯑꯗꯨꯃꯥꯏꯅ ꯍꯥꯎꯕ ꯑꯃ ꯊꯦꯡꯅꯗ꯭ꯔꯤ ꯍꯥꯏꯗꯤ ꯆꯞꯅ ꯆꯥꯕ ꯀꯥꯟꯗ ꯑꯇꯩꯈꯩꯁꯤꯗꯤ ꯀꯩ ꯀꯩ ꯃꯥꯒꯤ ꯆꯨꯍꯤ ꯀꯩ ꯀꯩ ꯍꯥꯞꯄ꯫
ꯍꯤ ꯑꯩ ꯍꯥꯞꯆꯜꯂꯒ ꯍꯍꯟꯕꯒꯤ ꯋꯥꯅꯦꯕꯀꯣꯒꯤꯦ ꯃꯥꯒꯤꯗꯣ ꯇꯥꯁꯦꯡꯅꯥ ꯍꯥꯎꯋꯦ ꯃꯒꯤꯗꯣ꯫ ꯍꯥꯏꯔꯒꯅꯦ ꯀꯩꯅꯣꯗꯁꯨ ꯌꯥꯝ ꯍꯥꯎꯋꯦ ꯑꯩꯈꯣꯏꯅ ꯆꯤꯡ ꯀꯥꯔ ꯍꯜꯂꯛꯄꯗ ꯊꯛꯂꯛꯄ ꯆꯨꯍꯤꯡꯗꯣ ꯃꯣꯏ ꯆꯨꯍꯤꯡꯗꯨꯁꯨ ꯑꯗꯨꯝ ꯍꯥꯎꯋꯦ ꯃꯁꯥꯁꯨ ꯌꯥꯝ ꯅꯥꯜꯂꯦ ꯑꯗꯨꯒ ꯈꯪꯗꯦ꯫ ꯑꯗꯨꯝ ꯁꯨꯝ ꯆꯠꯊꯣꯛ ꯈꯣꯠꯇꯣꯛ ꯇꯧꯔꯨꯔꯒ ꯊꯛꯂꯛꯄꯅꯤꯅ ꯏꯁꯥꯗ ꯌꯥꯝꯅ ꯇꯦꯛꯈꯠꯍꯜꯂꯒ ꯌꯥꯝ ꯅꯨꯡꯉꯥꯏꯕꯗꯣ ꯑꯗꯨꯃꯥꯏꯅ ꯑꯣꯏꯌꯦ ꯑꯗꯨ ꯃꯣꯏꯗꯨꯕꯨ ꯂꯨꯄꯥ ꯀꯌꯥ ꯄꯤꯒꯦ ꯒ꯭ꯂꯥꯁ ꯑꯃꯗꯨꯗ꯫
ꯃꯥꯥꯏ꯫
ꯍꯣ ꯑꯗꯨꯗꯣ ꯍꯣꯏ ꯎꯝ ꯏꯪꯍꯟꯕꯗꯣ ꯏꯪꯍꯟꯕ ꯑꯃ ꯅꯠꯇ꯭ꯔꯒ ꯑꯥꯏꯁ꯫ ꯊꯨꯝꯕ ꯑꯣꯏꯅ ꯍꯥꯞꯄꯁꯨꯅꯦ꯫ ꯃꯇꯨꯝ ꯑꯃ ꯑꯅꯤꯗꯪ ꯇꯥꯁꯨ ꯑꯗꯨꯁꯨ ꯍꯥꯎꯗꯤ ꯍꯥꯎꯅꯤ ꯌꯥꯝꯅ꯫
ꯍꯣꯏꯅꯦ꯫ ꯑꯗꯨꯅꯤ ꯎꯄꯥꯏ ꯂꯩꯇꯦꯅ ꯑꯗꯨꯗꯤ ꯂꯨꯄꯥ ꯀꯨꯟ ꯄꯤꯕꯗꯨꯗ ꯑꯃꯨꯛ ꯑꯌꯤꯡꯕꯗꯣ ꯍꯥꯞꯄꯗꯗꯤ ꯀꯃꯥꯏꯅ ꯊꯑꯣꯏ ꯏꯪꯍꯟꯕ ꯑꯃ ꯆꯪꯗꯣꯏꯅꯤꯅ ꯑꯗꯩ ꯀꯨꯏꯅ ꯑꯌꯤꯡꯕ ꯍꯥꯏꯁꯤꯗꯤ ꯑꯃꯨꯛ ꯂꯧꯊꯣꯛ ꯂꯧꯁꯤꯟꯖꯔꯛꯀꯅꯤ ꯑꯗꯨ ꯍꯪꯗꯣꯛꯑꯒ ꯊꯝꯕꯁꯨ ꯌꯥꯕ ꯅꯠꯇꯦ ꯑꯗ ꯃꯥꯏꯅ ꯇꯣꯉꯥꯟꯅ ꯏꯪꯍꯟꯅꯉꯥꯏꯒꯅꯤ꯫ ꯑꯗꯨ ꯊꯝꯃꯣꯁꯤꯅꯦ
ꯊꯝꯕꯁꯨ ꯅꯠꯇꯦꯅ ꯍꯣꯏ ꯁꯨꯝ ꯋꯥꯛꯀꯤꯡꯒꯨꯝꯕ ꯀꯩꯒꯨꯝꯕ ꯍꯜꯂꯛꯄ ꯃꯇꯝꯗ ꯀꯣ ꯑꯗꯨꯒꯨꯝꯕ ꯊꯛꯈꯤꯕꯗꯨꯅ ꯌꯥꯝ ꯅꯨꯡꯉꯥꯏꯕ ꯑꯗꯩ ꯋꯥꯈꯜꯗꯣꯛꯑꯦ ꯑꯩ ꯉꯁꯤꯗꯤ ꯆꯠꯂꯨꯔ ꯇꯥꯔꯁꯨ ꯑꯆꯝꯕ ꯍꯥꯟꯅ ꯊꯥꯗꯔꯦ ꯑꯆꯝꯕ ꯍꯥꯟꯅ ꯊꯛꯑꯦ ꯈꯜꯂꯒ ꯅꯨꯡꯉꯥꯏꯕ ꯑꯗꯩ ꯇꯟꯒꯨꯝꯕ ꯀꯩꯒꯨꯝꯕ ꯆꯥꯎ
ꯋꯥꯈꯟꯁꯨ
ꯑꯗꯨꯝ ꯋꯥꯈꯜꯁꯨ ꯋꯥꯗꯣꯏꯅꯦꯕ ꯑꯩꯗꯣ ꯋꯥꯇꯪ ꯆꯠꯂꯤꯁꯤ ꯀꯅꯩꯔ ꯀꯥꯟꯅꯗꯔ ꯑꯗꯒꯤ ꯁꯃꯣꯁꯥꯁꯨ ꯃꯨꯛ ꯆꯥꯁꯤꯜꯂꯅꯤ ꯒꯌ꯭ꯥꯟꯒꯥ ꯇꯥꯕꯖꯥꯠ ꯅꯠꯇꯦꯅꯤ ꯇꯧꯔꯤꯖ ꯑꯩꯗꯤ ꯈꯪꯗꯦ ꯑꯗꯨꯝ ꯑꯥ ꯑꯥ ꯑꯗꯨꯝ ꯑꯅꯤꯃꯛ ꯑꯃꯗ ꯑꯣꯏꯔꯁꯨ ꯑꯗꯨꯝ ꯅꯨꯡꯉꯥꯏ ꯑꯃꯗ ꯑꯣꯏꯔꯁꯨ ꯑꯗꯨꯝ ꯅꯨꯡꯉꯥꯏ ꯍꯥꯏꯗꯤ ꯇꯟ ꯆꯥꯁꯤꯟꯈ꯭ꯔꯦꯅ ꯋꯥꯈꯟ ꯅꯨꯡꯉꯥꯏꯇꯕ ꯈꯣꯠꯇꯕ ꯑꯗꯒꯤ ꯑꯗꯨꯝꯕꯗꯤ ꯀꯩꯁꯨ ꯊꯣꯏꯅ ꯈꯟꯖꯤꯟꯗꯦꯕ ꯑꯗꯨꯝ ꯆꯠꯂꯨꯕꯗꯤ ꯉꯥꯏꯍꯥꯛ ꯅꯨꯡꯉꯥꯏꯔꯤꯕꯗꯣ ꯑꯗꯨ ꯋꯥꯈꯛꯇꯅꯤ ꯑꯗꯨꯒ ꯍꯜꯂꯛꯑꯒ ꯑꯗꯨꯃꯥꯏꯅ ꯆꯥꯁꯤꯟꯈ꯭ꯔꯦꯅꯒ ꯀꯩꯁꯨ ꯀꯟꯅ ꯈꯪꯗꯦ ꯈꯟꯖꯤꯜꯂꯨꯗꯕꯗꯣ ꯑꯗꯨꯝ ꯇꯟꯁꯤꯟ ꯀꯥꯟꯁꯨ ꯑꯗꯨꯝ ꯄꯥꯝꯕꯅꯤꯅ ꯌꯥꯝ ꯀꯟꯅ ꯑꯗꯨꯃꯥꯏꯅ ꯈꯟꯖꯤꯟꯗꯦ ꯍꯣꯏ ꯄꯨꯛꯄꯨꯗꯤ ꯑꯗꯨꯝ ꯇ ꯇꯧꯋꯤꯀꯣ ꯃꯣꯏ ꯆꯥꯁꯤꯟꯕꯁꯤꯅ ꯑꯗꯨꯒ ꯑꯃ ꯃꯍꯤ ꯈꯛꯇꯪ ꯊꯛꯄꯗꯨꯅ ꯈꯔꯕꯨꯗꯤ ꯅꯨꯡꯉꯥꯏꯕꯕꯨ ꯍꯦꯜꯜꯂꯤꯦ ꯋꯥꯈꯟꯗ ꯀꯩꯅꯣ ꯇꯧꯕꯗꯤ ꯑꯣꯏꯗꯦꯕ ꯑꯗꯨꯗꯤ ꯍꯥꯏꯗꯤ ꯑꯗꯨꯃꯥꯏꯅ ꯆꯠꯂꯤꯁꯤꯒ ꯆꯥꯔꯤꯁꯤꯒ ꯈꯟꯕ ꯈꯣꯠꯄꯗꯨꯗꯤ ꯇꯧꯗꯕ ꯑꯗꯨꯒꯁꯨ ꯄꯨꯛ ꯃꯁꯥꯏ ꯈꯤꯇꯪ ꯂꯨꯝꯕꯗꯨꯗꯤ ꯇꯧꯋꯦꯕꯀꯣ ꯇꯟꯒꯨꯝꯅꯗꯨꯅ ꯑꯇꯩꯗꯤ ꯑꯗꯨꯝ ꯌꯥꯒꯦ ꯌꯥꯏꯗ ꯑꯗꯣ ꯃꯣꯏꯒꯤ꫰ ꯇꯟꯗꯨꯁꯨ ꯂꯨꯄꯥ ꯀꯩ ꯀꯥꯅꯣ ꯄꯤꯗꯕ ꯇꯟ ꯃꯄꯥꯝꯗꯨꯗ
ꯇꯟꯗꯣ ꯇꯔꯥ ꯇꯔꯥꯅꯦ ꯁꯃꯣꯁꯥꯗꯨꯁꯨ ꯇꯔꯥ ꯇꯔꯥꯅꯤ ꯑꯩꯗꯤ ꯑꯩꯗꯤ ꯑꯥꯗ ꯂꯩꯕ ꯀꯥꯟꯗꯁꯨꯅꯦ ꯇꯟꯁꯤ ꯆꯥꯗꯦꯕꯀꯣ ꯑꯗꯩ ꯑꯩ ꯏꯃꯥꯟꯅꯕꯁꯨ ꯇꯟꯁꯨ ꯆꯥꯗꯦꯕ ꯀꯩꯒꯤꯅꯣ ꯍꯥꯏꯕ ꯃꯇꯝꯗ ꯇꯟ ꯆꯥꯔꯨꯕ ꯅꯨꯃꯤꯠꯁꯤꯃꯗꯤ ꯑꯗꯨꯝ ꯃꯨꯏꯊꯔꯒ ꯑꯗꯨꯝ ꯇꯟꯊꯔꯒ ꯊꯕꯛ ꯏꯪꯈꯥꯡ ꯑꯃ ꯇꯧꯕꯗ ꯄꯥꯡꯗꯩ ꯐꯃꯨꯡꯗꯒꯨꯝꯕ ꯁꯨꯝ ꯂꯩꯅꯤꯡꯕꯩ ꯇꯥꯏꯞ ꯇꯧꯕꯗꯣ ꯑꯗꯨꯃꯥꯏꯅ ꯇꯧꯕꯒꯤ ꯌꯥꯝ ꯅꯨꯡꯉꯥꯏꯇꯕ ꯑꯣꯏꯕꯗꯣ ꯑꯗꯨꯃꯥꯏꯅ ꯇꯧꯋꯦ ꯑꯝꯇ ꯆꯥꯗꯦꯕꯀꯣ ꯑꯩꯈꯣꯏ ꯅꯨꯡꯉꯥꯏꯖꯤꯡ ꯅꯨꯡꯉꯥꯏꯖꯤꯡ ꯈꯨꯗꯤꯡꯒꯤ ꯇꯟꯁꯦ ꯄꯤꯗꯣꯏꯅꯦꯕꯀꯣ ꯑꯗꯨ ꯑꯗꯨꯗꯨꯗꯗꯤ ꯑꯃꯨꯛ ꯊꯥꯎ ꯅꯣꯡꯁꯤꯁꯨ ꯑꯐꯕ ꯑ ꯑꯍꯟꯕ ꯉꯥꯛꯇ ꯍꯥꯞꯇꯣꯏꯅꯦꯕ ꯐꯗꯤ ꯐꯩ
ꯑꯗꯨꯅꯦꯕ ꯐ ꯐꯩꯌꯦꯕꯀꯣ ꯑꯗꯨ ꯑꯣꯏꯇꯥꯔꯒꯁꯨ ꯁꯨꯝ ꯆꯥꯕꯗꯣ ꯄꯥꯝꯕ ꯑꯣꯏꯗꯕꯒꯤꯀꯣ ꯑꯩ ꯊꯅ ꯆꯥꯕꯁꯨ ꯑꯃꯨ ꯅꯣꯡ ꯐꯥꯗꯣꯛ ꯆꯟꯕ ꯌꯥꯎꯋꯦꯕꯀꯣ ꯑꯗꯨ ꯑꯣꯏꯇꯥꯔꯒꯁꯨ ꯑꯩ ꯊꯅ ꯀꯥꯕꯗꯣ ꯇꯟꯕꯒꯤꯀꯣ ꯃꯥꯁꯨ ꯌꯥꯍꯧꯕꯗ ꯌꯥꯗꯕꯅꯦ
ꯆꯥꯗꯕ ꯅꯝꯃꯦꯕ ꯑꯗꯨꯗꯨꯅ ꯑꯗꯨꯝ ꯆꯥꯁꯨ ꯆꯥꯅꯤꯡꯗ ꯌꯥꯝ ꯀꯩꯁꯨ ꯇꯉꯥꯏ ꯐꯗ꯭ꯔ ꯀꯥꯟꯗ ꯑꯩꯁꯦ ꯆꯥꯛꯀꯨꯝꯕ ꯈꯥꯡꯗꯣꯏꯅꯤꯀꯣ ꯈꯜꯂ ꯀꯥꯟꯗ ꯆꯥꯈꯤꯕ ꯋꯥꯅꯦꯕꯀꯣ ꯊꯧꯑꯣꯏꯅ ꯑꯗꯨ ꯆꯥꯔꯤꯉꯦ ꯑꯗꯨ ꯆꯥꯔꯒꯦ ꯍꯥꯏꯕ ꯋꯥꯈꯟꯗꯣ ꯑꯝꯇ ꯂꯩꯇꯦꯕ ꯈꯪꯗꯦ ꯑꯩꯗꯤ ꯌꯥꯝ ꯄꯥꯝꯕꯗꯤ ꯑꯣꯏꯗꯦꯕꯀ ꯇꯟꯁꯦ
ꯈꯪꯗꯦ ꯑꯩꯗꯤ ꯇꯟꯗꯤ ꯑꯗꯨꯝ ꯄꯥꯝꯃꯦ ꯑꯗꯨꯒ ꯇꯟꯗꯤ ꯍꯦꯟꯅ ꯄꯥꯝꯕꯁꯨ ꯄꯔꯥꯊꯥꯁꯨ ꯑꯃꯨꯛ ꯌꯥꯝ ꯄꯥꯝꯃꯦ ꯁꯣꯁꯀ ꯆꯥꯕꯗꯨꯁꯨ ꯌꯥꯝ ꯍꯥꯎꯋꯦ ꯄꯔꯥꯊꯥꯒꯨꯝꯕꯁꯦ ꯈꯪꯗꯦ ꯌꯥꯝ ꯄꯥꯝꯃꯦ ꯑꯩꯗꯤ ꯑꯗꯨꯝ ꯄꯔꯥꯊꯥꯒꯨꯝꯕꯗꯤ ꯄꯥꯝꯗꯕꯔꯣ ꯀꯃꯥꯏꯅ ꯇꯧꯒꯦ
ꯑ ꯄꯔꯊꯥꯁꯨ ꯌꯥꯝ ꯄꯥꯝꯕ ꯑꯣꯏꯗꯦꯕꯀꯣ ꯀꯩꯒꯤꯅꯣ ꯍꯥꯏꯕꯗ ꯃꯥꯅ ꯑꯃꯨꯛ ꯌꯥꯎꯗꯣꯏꯁꯤꯅ ꯃꯣꯏꯇꯥꯒꯨꯝꯕ ꯌꯥꯝ ꯌꯥꯎꯗꯣꯏꯅꯦꯕ ꯆꯥꯕ ꯇꯨꯝꯗꯕꯒꯨꯝꯕ ꯑꯗꯩ ꯄꯨꯛ ꯅꯨꯡꯁꯤꯠ ꯀꯥꯏꯔꯒ ꯑꯗꯨꯝ ꯀꯩꯅꯣ ꯇꯧꯕꯒꯨꯝꯕ ꯅꯨꯡꯁꯤꯠ ꯈꯥꯏꯗꯣꯛꯅꯤꯡꯕꯒꯨꯝꯕ ꯑꯗꯨꯃꯥꯏꯅ ꯇꯧꯕꯗꯣ ꯑꯗꯨꯃꯥꯏꯅ ꯑꯣꯏꯌꯦ ꯑꯗꯒꯤ ꯃꯥꯁꯦ ꯌꯥꯝ ꯍꯦꯟꯒꯠꯂꯦꯕ
ꯅꯣꯏꯒꯠꯂꯦꯕ ꯀꯩꯅꯣ ꯇꯧꯕꯕꯨꯗꯤ ꯇꯟ ꯇꯟ ꯆꯥꯕꯅ ꯌꯥꯝ ꯐꯩꯌꯦꯕꯀꯣ ꯄꯔꯣꯊꯥ ꯆꯥꯕꯁꯦ ꯍꯥꯏꯗꯤ ꯃꯣꯏꯗꯥ ꯉꯥꯛꯇ ꯑꯣꯢꯕꯒꯤ ꯌꯥꯝ ꯅꯣꯏꯕ ꯊꯨꯕꯗꯣ ꯑꯗꯨꯃꯥꯏꯅ ꯑꯣꯏꯌꯦꯕ ꯑꯗꯨ ꯀꯩꯅꯣ ꯅꯪꯅ ꯄꯪꯅꯣꯏꯗ ꯑꯗꯨꯒꯣ ꯇꯟꯁꯨ ꯆꯥꯗꯦ ꯍꯥꯏ ꯃꯣꯏꯗ ꯑꯗꯒꯤ ꯄꯔꯗꯥꯁꯨ ꯆꯥꯗꯦ ꯍꯥꯏ ꯑꯗꯩ ꯑꯁꯣꯏ ꯑꯄꯄꯥꯁꯨ ꯆꯥꯗꯦ ꯍꯥꯏ ꯑꯗꯨꯝ ꯅꯁꯥꯗ ꯏꯐꯠꯇ ꯐꯔ ꯂꯩꯔꯁꯨ ꯀꯃꯥꯏꯅ ꯇꯧꯔꯤꯅꯣ ꯑꯗꯨꯕꯨ
ꯑ ꯑꯗꯨ ꯀꯅꯥ ꯇꯧꯕꯒꯤꯅꯤꯗ ꯃꯤ ꯃꯤꯒꯤꯁꯨ ꯂꯩꯌꯦꯕꯀꯣ ꯏꯃꯥꯟꯅꯕ ꯑꯇ ꯂꯩꯕꯗꯣ ꯑꯩ ꯃꯈꯥꯒꯤ ꯑꯉꯥꯡꯗꯣ ꯑꯗꯨꯣ ꯃꯥꯁꯨ ꯀꯩ ꯍꯥꯏꯅꯤ ꯑꯗꯨꯝ ꯆꯥꯕꯗ ꯍꯦꯟꯅ ꯃꯆꯤ ꯑꯣꯏꯕ ꯍꯥꯏꯕ ꯂꯩꯕꯗꯣ ꯑꯗꯨꯃꯥꯏꯅ ꯑꯣꯏꯕꯅꯤꯅ ꯑꯗꯨ ꯍꯣꯏ ꯆꯥꯗꯕꯤ ꯅꯣꯏꯕꯒ ꯍꯥꯏꯁꯦ ꯑꯗꯨꯝ
ꯅꯣꯏ ꯑꯩꯈꯣꯏꯗ ꯍꯥꯏꯖꯤꯟꯅꯤꯛ
ꯅꯦꯕꯀꯣ ꯂꯩꯌꯦ ꯅꯪ ꯑꯁꯦꯛ ꯃꯣꯏ ꯈꯪꯗ꯭ꯔꯤꯕꯩꯅꯦ ꯁꯨꯡꯆꯥꯥ ꯆꯥꯗꯕ ꯃꯤ ꯌꯥꯝ ꯂꯣꯏꯕ ꯂꯩꯌꯦꯕꯀꯣ ꯑꯗꯒꯤ ꯑꯩꯁꯨ ꯈꯔ ꯁꯨꯗꯨꯝ ꯅꯣꯏꯒꯟꯕꯁꯨ ꯑꯣꯏꯕꯖꯥꯠꯅꯦ ꯃꯆꯤ ꯃꯆꯤ ꯍꯣꯏꯒꯟꯕꯒꯤ ꯑꯣꯏꯕꯖꯥꯠꯅꯤꯗ ꯆꯥꯛꯁꯨ ꯈꯔ ꯌꯥꯝ ꯆꯥꯏ ꯆꯥꯕꯀꯣ ꯆꯥꯛ ꯆꯥꯕ ꯍꯥꯏꯁꯦ ꯌꯥꯝ ꯆꯥꯎꯕꯗꯤ ꯅꯠꯇꯦ
ꯌꯥꯝ ꯆꯥꯎꯕꯨꯗꯤ ꯅꯠꯇꯦ ꯑꯗꯨꯝ ꯅꯣꯝ ꯅꯣꯝꯃꯗ ꯃꯤꯅ ꯆꯥꯅꯩ ꯁꯨꯃꯥꯏꯅ ꯆꯥꯕꯅꯦꯕꯀꯣ ꯎꯝ ꯍꯣꯏ ꯅꯁꯥꯗꯨꯅꯦ ꯅꯁꯥ ꯏꯟꯗꯤꯒꯦꯗꯔ ꯁꯦꯡꯅ ꯍꯦꯟꯅ ꯊꯣꯏꯗꯣꯛ ꯍꯦꯟꯗꯣꯛꯅ ꯐꯕꯩ ꯑꯣꯏꯗꯣꯏꯅꯦ ꯍꯥꯏꯕ ꯍꯥꯏꯗꯤ ꯀꯩꯁꯨ ꯆꯥꯕꯗꯣ ꯑꯗꯨ ꯌꯥꯝ ꯖꯣꯇꯣꯟꯗꯤ ꯇꯧꯖꯅꯤꯡꯗꯅꯀꯣ ꯑꯗꯒꯤ ꯁꯨꯝ ꯀꯩꯅꯣꯁꯨ ꯇꯧꯕꯅꯤꯗ ꯃꯤꯗꯣ ꯃꯤꯁꯨ ꯆꯥꯎꯕ ꯃꯤꯗ ꯑꯣꯏꯕꯗꯣ ꯍꯥꯏꯗꯤ ꯋꯥꯡꯉꯒꯁꯨ ꯑꯩꯈꯣꯏꯒꯤ ꯃꯤ ꯃꯁꯥꯒꯤ ꯁꯨꯝ ꯄꯤꯛꯇ꯭ꯤꯛ ꯄꯤꯛꯄꯗꯣ ꯑꯣꯏꯗꯕꯗꯣ ꯃꯁꯥꯒꯤ ꯃꯤ ꯃꯤꯖꯥꯎꯒꯤ ꯇꯥꯏꯞꯇ ꯇꯧꯕꯗꯣ ꯑꯗꯨꯃꯥꯏꯅ ꯇꯧꯕꯩꯁꯨ ꯗꯨ ꯑꯣꯏꯗꯣꯏꯕꯗꯤ ꯃꯥꯜꯂꯦꯗ
ꯍꯣꯏꯌꯦ ꯅꯣꯅ
ꯍꯣꯏꯌꯦ ꯅꯪꯅ ꯉꯛꯀꯅꯤ ꯑꯩꯈꯣꯏ ꯀꯥ ꯑꯃ ꯑꯩꯈꯣꯏ ꯀꯥ ꯑꯃ ꯑꯗꯨꯝ ꯍꯟꯗꯛ ꯂꯨꯍꯣꯡꯕ ꯀꯨꯏꯗ꯭ꯔꯤꯕꯒꯤ ꯇꯧꯈꯤꯕꯗꯣ ꯑꯩꯈꯣꯏ ꯏꯃꯥꯟꯅꯕꯅ ꯅꯍꯥꯟ ꯂꯨꯍꯣꯡꯈ꯭ꯔꯕ ꯈꯣꯠꯈ꯭ꯔꯕꯒ ꯍꯪꯉꯛꯄꯗꯣ ꯅꯣꯏꯅ ꯍꯛꯇ ꯍꯦꯛꯇ ꯋꯥꯔꯤ ꯁꯥꯟꯅꯕꯗꯣ ꯑꯩꯈꯣꯏ ꯀꯥ ꯑꯗꯨ ꯃꯥꯅ ꯆꯥꯔꯤꯕ ꯆꯥꯛꯇꯣ ꯅꯪ ꯎꯔꯗꯤ ꯈꯪꯒꯅꯤ
ꯑꯩꯈꯣꯏ ꯀꯥꯡꯒꯨꯝꯕꯥꯏ ꯊꯧꯗꯣꯛ ꯋꯥꯊꯣꯛ ꯊꯣꯛꯄꯁꯦ ꯑꯩꯈꯣꯏ ꯑꯗꯨꯝ ꯆꯥꯛꯗꯨꯝ ꯆꯥꯃꯤꯟꯅꯩꯅ ꯑꯩꯈꯣꯏꯒꯤ ꯃꯥꯟꯗꯣꯞꯇ ꯇꯧꯔꯒ ꯑꯩꯒ ꯃꯥꯡ ꯇꯨꯡꯒ ꯐꯝꯃꯤꯟꯅꯗꯣꯏꯅꯦꯕ ꯍꯥꯏꯗꯤ ꯃꯥꯡ ꯃꯥꯥꯡ ꯑꯣꯟꯁꯤꯜꯂ ꯐꯪꯖꯤꯟꯅꯕꯗꯣ ꯑꯗꯨꯃꯥꯏ ꯇꯧꯗꯣꯏꯅꯦꯕ ꯃꯥꯅ ꯆꯥꯛ ꯍꯥꯞꯄꯁꯦ ꯈꯨꯌꯥꯝ ꯈꯨꯌꯥꯝꯁꯨ ꯍꯥꯞꯇꯣꯏꯅꯦꯕ ꯑꯍꯨꯝꯂꯛꯇꯤ ꯇꯥꯗꯦꯕ ꯌꯦꯟꯖꯥꯡꯁꯨ ꯍꯦꯛ ꯀꯩꯅꯣ ꯇꯧꯕ ꯑꯗꯒꯤ ꯅꯍ ꯑꯩꯈꯣꯏ ꯄꯨꯡꯉꯣꯛꯀꯤ ꯂꯨꯍꯣꯡꯕꯒꯤ ꯇꯧꯕꯗꯣ ꯌꯦꯟꯖꯥꯡꯁꯦ ꯇꯦꯡꯀꯣꯠ ꯇꯦꯡꯀꯣꯠꯅꯦ ꯃꯥꯅ ꯆꯥꯔꯤꯁꯦ ꯍꯥꯏꯕꯗꯤ ꯃꯁꯥꯒꯤ ꯌꯥꯝ ꯆꯥꯕ ꯐꯕꯗꯣ ꯑꯣꯏꯌꯦꯕꯀꯣ ꯅꯣꯏꯕꯅ ꯁꯣꯛ ꯅꯣꯏꯗꯕ ꯃꯤꯅ ꯍꯥꯏꯅꯩꯅꯦ ꯅꯪ ꯑꯗꯨꯝ ꯆꯥꯏꯗꯕ ꯀꯥꯏꯗ ꯊꯝꯃꯤꯅꯣ ꯈꯣꯠꯂꯤꯅꯣ ꯑꯗꯩ ꯄꯨꯛ ꯑꯃ ꯀꯪꯕꯁꯨ ꯎꯗꯦ ꯑ ꯃꯁꯨ ꯑꯣꯏꯗꯦ ꯃꯁꯥꯒꯤ ꯑꯗꯨꯝ ꯄꯥꯖꯕ ꯑꯣꯏꯕꯗꯣ ꯑꯗꯨꯃꯥꯏꯅ ꯑꯣꯏꯌꯦ ꯑꯗꯒꯤ ꯏꯃꯥꯟꯅꯕ ꯑꯃ ꯑꯩꯒꯤ ꯅꯍꯥꯃꯨꯛ ꯑꯩꯒꯤ ꯑꯥ ꯇꯥꯃꯤꯟꯅꯕ ꯈꯔ ꯑꯗꯨꯝ ꯀꯩꯅꯣ ꯇꯧꯕꯗꯣ ꯑꯥ ꯃꯥꯁꯨ ꯑꯗꯨꯝ ꯇꯔꯥꯒ ꯐꯥꯗ ꯈꯣꯠꯇꯧꯔ ꯑꯗꯨꯝ ꯑꯗꯨꯏ ꯃꯥꯃꯥꯡꯗꯤ ꯌꯥꯝ ꯆꯥꯏꯕ ꯃꯥꯅ ꯆꯥꯕꯁꯦ ꯑꯗꯨꯝ ꯆꯣꯞ ꯆꯣꯞ ꯆꯣꯞ ꯇꯧꯔ ꯌꯥꯝ ꯆꯥꯗꯣꯏꯅꯦꯕ ꯁꯨꯛꯅꯣꯏ ꯅꯣꯏꯗꯕ ꯑꯩꯈꯣꯏꯅ ꯍꯥꯏꯅꯦ ꯅꯪꯁꯤꯕꯨ ꯀꯥꯏꯗ ꯊꯝꯃꯤꯅꯣ ꯅꯪꯒꯤ ꯆꯥꯛ ꯆꯥꯏꯁꯤꯕꯣꯅ ꯑꯁ ꯈꯪꯗꯦꯗ ꯑꯩ ꯑꯩ ꯁꯣꯏꯗ ꯆꯥꯕꯗ ꯏꯁꯄꯣꯇꯤ ꯆꯠꯂꯦꯒ ꯍꯥꯏꯗꯨꯅꯦ ꯑꯃꯅ ꯀꯩꯅꯣꯒꯨꯝꯕ ꯑꯣꯛꯀꯨꯝꯕ ꯆꯥꯕ ꯀꯥꯟꯗꯀꯣ ꯑꯗꯣ ꯀꯥꯏ ꯅꯣꯏ ꯅꯣꯏꯗꯕꯗꯣ ꯑꯩ ꯅꯣꯏ ꯀꯩꯅꯣꯁꯦ ꯌꯥꯝ ꯄꯥꯝꯖꯩꯀꯣ ꯅꯣꯏ ꯍꯛꯆꯥꯡꯁꯦ ꯅꯣꯏꯗꯕꯤꯗꯃꯥꯏꯅ ꯐꯤꯠ ꯑꯣꯏꯕ ꯃꯥꯜꯂꯝꯃꯤꯅꯦ ꯆꯥꯗꯕ ꯃꯥꯟꯗꯣꯏꯅꯦ ꯀꯩ ꯍꯥꯏꯗꯣꯏꯅꯦꯕ
ꯑꯗꯨꯨꯝ ꯃꯥ ꯂꯩ ꯃꯥꯁꯦꯅꯤ ꯆ ꯄꯥꯏꯗꯅꯤꯒꯦ ꯗꯨ ꯍꯥꯔꯒ ꯑꯍꯥꯟ ꯑꯉꯥꯡ ꯑꯃ ꯑꯩꯈꯣꯏꯒ ꯂꯩꯃꯤꯟꯅꯍꯧꯕꯗꯣ ꯃꯥꯁꯨ ꯆꯥꯛꯁꯤꯗꯤ ꯐꯖꯅ ꯆꯥꯈꯤꯕꯅꯦ ꯌꯦꯡꯕ ꯌꯥꯝ ꯅꯨꯡꯉꯥꯏꯕꯗꯣ ꯈꯨꯠ ꯆꯥꯗꯣ ꯍꯥꯏꯗꯤ ꯑꯁ ꯃꯤ ꯂꯩꯗꯅ ꯈꯤꯇꯪ ꯀꯣꯏꯔꯞꯀ ꯆꯥꯕꯗꯨ ꯑꯣꯏꯗ ꯕꯗꯣ ꯌꯥꯝ ꯐ꯭ꯔꯤ ꯑꯣꯏꯅ ꯃꯁꯥꯗꯣ ꯆꯥꯛꯈ ꯆꯥꯎꯥꯥ ꯅꯣꯏ ꯅ ꯍꯧꯖꯤ ꯑꯥꯗ ꯆꯠꯀꯥꯟꯅ ꯂꯩꯅꯤ ꯍꯥꯏꯕ ꯃꯐꯝꯗꯨꯒꯤ ꯌꯝꯆꯪ ꯃꯆꯥ ꯅꯨꯄꯥ ꯑꯃ ꯑꯣꯏ ꯂꯩꯍꯕꯗꯨꯅ ꯑꯩꯈꯣꯏꯗꯣ ꯑꯗ ꯃꯥꯗꯣ ꯑꯩꯈꯣꯏꯗ ꯐꯝꯕꯗ ꯀꯥꯎꯗꯨꯁꯨ ꯐꯖꯅ ꯆꯥꯏ ꯑꯗꯨꯒ ꯆꯥꯛ ꯆꯥꯕꯗꯨꯁꯨ ꯑꯩꯈꯣꯏꯒ ꯆꯥꯃꯤꯟꯅꯖꯗꯅ ꯃꯥꯗꯤ ꯃꯣꯏ ꯃꯃꯥꯟꯅꯕ ꯃꯌꯥꯝ ꯇꯧꯔ ꯆꯥꯈꯤꯕꯗ ꯑꯗꯨꯗ ꯌꯥꯎꯈꯤꯕꯅꯦꯕ ꯑꯗꯨꯒꯤ ꯇ꯭ꯔꯟꯗꯨꯗ ꯑꯗꯨꯗꯁꯨ ꯐꯖꯅ ꯆꯥꯈꯤꯕꯅꯦ ꯃꯥꯗꯣ
ꯍꯣꯏ ꯍꯣꯏ ꯐꯔꯦ ꯐꯔꯦ ꯑꯃꯨꯛ ꯊꯝꯒꯦꯀꯣ
ꯍꯣꯏ ꯍꯣ ꯍꯣꯏ
ꯐꯣꯟ ꯇꯧꯅ ꯋꯥꯔꯤ ꯊꯥꯅꯔꯒ